ꯍꯜꯂꯣ
ꯎꯝ
ꯉꯁꯤ ꯈꯨꯂꯥꯡꯈꯥꯡꯁꯦ ꯍꯥꯎꯇꯦꯍꯦ
ꯌꯥꯒꯅꯤꯗ ꯅꯪꯅ ꯑꯣꯏꯔꯝꯃꯤ
ꯍꯧꯒꯠꯂꯥꯕꯣ
ꯍ
ꯍꯧꯒꯠꯂꯕꯨ
ꯍꯧꯒꯠꯇ꯭ꯔꯤꯌꯦ
ꯀꯅꯅꯣ ꯑꯗꯨꯅ
ꯑ ꯍꯗ ꯑꯩꯈꯣꯏꯗꯣ ꯊꯦꯡꯅ ꯇꯨꯝꯃꯤꯅ ꯉꯔꯥꯡꯗꯣ ꯑꯣ
ꯅꯪꯒꯤ ꯕꯦꯛꯒ꯭ꯔꯥꯎ ꯃꯈꯣꯟꯗꯤ ꯌꯥꯏ
ꯎꯝ
ꯅꯣꯡ ꯆꯨꯕ꯭ꯔꯣ
ꯆꯨꯗꯦꯗꯥ ꯍꯧꯖꯤꯛꯇꯤ
ꯑꯁ ꯑꯩꯈꯣꯏꯗꯤ ꯆꯨꯋꯦ ꯆꯨꯋꯦ ꯃꯣꯔꯅꯤꯡꯉꯗꯤꯁꯨꯋꯦ ꯑꯦꯕ꯭ꯔꯤ ꯃꯣꯔꯅꯤꯡꯅꯤꯗ ꯆꯨꯕꯋꯦ
ꯇꯨꯝꯃ ꯅꯨꯡꯉꯥꯏꯌꯦꯅ ꯑꯁ ꯅꯣꯏꯁꯦ ꯌꯥꯝ ꯊꯦꯡꯉ ꯇꯨꯝꯔꯒ ꯉꯟꯅꯥ ꯍꯧꯒꯠꯂꯨꯀꯣ
ꯏꯁ ꯑꯩ ꯉꯥꯟ ꯇꯨꯝꯃꯦ ꯉꯔꯥꯡ ꯒꯥꯏꯅ ꯊꯦꯡꯕꯗ
ꯑꯣ ꯑꯩꯗꯤ ꯌꯥꯝ ꯊꯦꯛꯉꯥ ꯇꯨꯝꯕꯒꯤꯅꯦ
ꯅꯪꯉꯣꯟꯗ ꯃꯦꯁꯦꯁ ꯊꯥꯗꯥ ꯑꯩ
ꯑ
ꯃꯨꯒꯥ ꯍꯒꯜꯂꯔꯅꯤꯅ
ꯔꯣ ꯍꯦꯜꯂꯦ ꯇꯨꯝꯅꯤꯡꯅꯕ ꯑꯗꯨ ꯌꯦꯅꯦ ꯍꯥꯏꯗ
ꯆꯁ ꯐꯩꯀꯨ ꯐꯩꯀꯨ
ꯎꯝ ꯍꯣꯏꯗꯣ ꯕꯣꯜ ꯌꯦꯡꯕꯒꯤ ꯑꯗꯨꯝ ꯍꯣꯏ ꯇꯨꯝꯕ ꯃꯇꯝꯗ ꯇꯣꯉꯥꯟꯈꯤꯕ ꯑꯗꯨꯒꯤ ꯇꯨꯝꯕ ꯌꯥꯗꯕ ꯃꯥꯜꯂꯦ
ꯌꯥꯗꯤ ꯌꯥ
ꯑꯗꯨꯒꯤꯅꯦꯀꯣ ꯇꯧꯅꯤꯡꯗꯤ ꯇꯧꯔꯛꯑꯣ ꯍꯥꯏꯕꯗꯣ
ꯎ
ꯂꯥꯏꯔꯤꯛ ꯄꯥꯕ ꯃꯤꯁꯨ ꯂꯩꯕ꯭ꯔꯥ
ꯎꯝ ꯇꯨꯏꯁꯟ ꯂꯧꯔꯤꯕꯥ ꯇꯥꯕꯔꯥ
ꯑꯣ
ꯑꯩꯁ ꯕꯦꯔꯥꯅꯤꯍꯦ
ꯆꯥ ꯗꯨ ꯆꯥꯗ꯭ꯔꯤ ꯀꯣ
ꯆꯥꯗ꯭ꯔꯤ ꯍꯧꯒꯠꯇ꯭ꯔꯤꯌꯦ
ꯎꯝ
ꯐꯃꯨꯡꯗ ꯅꯪꯒꯥ ꯋꯥꯔꯤ ꯁꯥꯟꯅꯔꯤꯅꯦ
ꯀ꯭ꯔꯤꯔꯣ
ꯎꯝ ꯏꯃꯥꯅꯨꯕꯤꯅ ꯍꯧꯖꯤꯛ ꯆꯥꯛ ꯆꯥꯔꯗꯤ ꯀ꯭ꯔꯤꯅꯣ ꯍꯥꯏꯔꯛꯒꯤꯅꯤꯗ ꯑꯩ ꯅꯪ ꯆꯥꯛ ꯆꯥꯒ꯭ꯔꯥꯕ꯭ꯔꯣꯅ ꯍꯡꯕꯗꯣ
ꯀꯩꯅꯣ ꯍꯧꯖꯤꯛ ꯆꯥꯛ ꯆꯥꯔꯗꯤ ꯍꯥꯏ ꯍꯥꯏ
ꯅꯍꯥꯟꯗꯤ ꯑꯩꯈꯣꯏ ꯍꯧꯒꯠꯄꯗꯤ ꯄꯨꯡ ꯅꯥꯏꯟꯒꯨꯝꯕꯗ ꯑꯗꯨꯝ ꯍꯧꯒꯠꯂꯦꯗ
ꯎꯝ
ꯏꯁ ꯑꯈꯣꯏ ꯍꯣꯏ ꯄꯥꯏꯌꯦ
ꯃꯣꯁꯨ ꯀꯣꯜ ꯇꯧꯕ ꯌꯥꯏꯅꯦ ꯃꯥ ꯃꯥꯔꯣ ꯃꯉꯣꯏꯗꯤꯌꯨ ꯍꯥꯏꯕꯗꯣ
ꯅꯠꯇꯦ ꯑꯁ ꯃꯣꯏꯗꯣ ꯒ꯭ꯔꯨꯞꯇꯥ ꯂꯩ ꯑꯗꯨ ꯑꯣꯏꯔꯁꯨ ꯑꯦꯛ ꯇꯦꯐ ꯇꯧꯗꯦꯗ ꯑꯈꯣꯏꯒꯨꯝꯅ ꯔꯤꯄ꯭ꯂꯥꯏꯒꯨꯝꯕ ꯄꯤꯗꯕꯅꯦ
ꯅꯨꯡꯉꯥꯏꯕꯤꯔꯣ
ꯎꯝ ꯌꯥꯝ ꯂꯩꯌꯦꯗ ꯑꯦꯛꯇꯤꯐ ꯇꯥꯎꯗꯕ
ꯑꯣ ꯃꯣꯏꯅ ꯁꯥꯏꯂꯦꯟ ꯀꯤꯂꯔ ꯇꯥꯔꯦꯅꯦ ꯑꯗꯨꯗꯤ
ꯎꯝ ꯑꯦꯁ ꯈꯪꯅꯕ ꯃꯤ ꯈꯛꯇꯅꯤꯗ ꯃꯣꯏꯗꯤ ꯋꯥꯔꯤ ꯁꯥꯕ
ꯑꯦ ꯑꯩꯁꯨ ꯑꯩꯁꯨ ꯈꯪꯅꯁꯦ ꯍꯥꯏꯌꯣ ꯑꯗꯨꯗꯤ
ꯌꯥꯑꯦ
ꯅꯣꯏ ꯈꯨꯨꯟꯗꯒꯤꯔꯣ
ꯎꯝ ꯆꯞ ꯃꯥꯟꯅꯩ ꯑꯩꯈꯣꯏ ꯀꯥꯖꯤꯟꯅꯤꯗ
ꯑꯣ ꯑꯣ ꯑꯗꯨ ꯑꯣꯏꯗꯤ ꯃꯁꯛꯁꯨ ꯐꯖꯔꯝꯅꯤꯅꯦ
ꯈꯪꯗꯦꯗ ꯑꯈꯣꯏꯗꯤ
ꯅꯪꯅ ꯍꯦꯝꯕ꯭ꯔꯣ
ꯑꯈꯣꯏ ꯌꯨꯝꯁꯤꯡꯗꯤ ꯐꯖꯕ ꯐꯖꯗꯕꯅꯤꯗ
ꯁꯦꯁ ꯖꯩꯗ ꯐꯥꯖꯩꯗ ꯀꯅꯥ ꯐꯖꯗꯦ ꯍꯥꯏꯕꯅꯣꯗ ꯌꯥꯏ ꯌꯥꯏ ꯎꯝ ꯉꯁꯤ ꯌꯨꯝꯗ ꯑꯗꯨꯝ ꯂꯩꯒꯦꯔꯣ
ꯎꯝ ꯉꯁꯤꯗꯤ ꯌꯨꯝꯗ ꯑꯗꯨꯝ ꯂꯩꯈ꯭ꯔꯥꯅꯤꯌꯦ
ꯎꯝ ꯎꯝ ꯀꯣꯏꯕ ꯆꯠꯄꯒꯨꯝꯕꯖꯨ ꯈꯔ ꯆꯠꯂꯨꯗꯅ
ꯑꯁ ꯁꯠꯈ꯭ꯔꯦꯗ ꯆꯠ ꯆꯠꯇꯕ ꯀꯨꯏꯔꯦꯗ
ꯎꯝ ꯆꯂꯣ ꯆꯂꯣ
ꯑꯈꯣꯏꯗ ꯒꯥꯔꯤ ꯂꯥꯏꯔꯥꯗꯤ ꯀꯣꯏꯕ ꯑꯗꯨꯝ ꯅꯨꯡꯇꯤꯒꯤ ꯆꯠꯀꯥꯅꯤ
ꯑꯁ ꯐꯩꯌꯦꯀꯣ ꯒꯥꯔꯤ ꯑꯃ ꯌꯦꯛꯄꯤꯔꯒꯦ ꯑꯩ
ꯎꯝ
ꯂꯩꯕꯤꯕ ꯅꯠꯇꯕ ꯌꯦꯛꯄꯤꯕ
ꯌꯦꯛꯄꯤꯕ ꯍꯥꯏꯗꯤ
ꯗ꯭ꯔꯣꯌꯤꯡ ꯇꯧꯕꯤꯕ
ꯁꯤꯏꯁ
ꯄꯤꯔꯨꯅꯨ
ꯑꯗꯨꯗ ꯌꯦꯡꯒ ꯏꯃꯥꯖꯤꯅꯦꯁꯟ ꯇꯧꯔꯒ ꯆꯠꯂꯣ ꯔꯦꯟꯂꯤꯇꯤ ꯔꯤꯌꯦꯂꯤꯇꯤꯅꯤ ꯍꯥꯏꯅꯒ ꯈꯪꯉꯒ
ꯅꯣꯏꯁꯦ ꯃꯤ ꯀꯌꯥ ꯂꯩꯕ꯭ꯔꯥ ꯌꯨꯝꯗ
ꯎꯝ ꯃꯤ ꯇꯔꯥꯃꯨꯛ ꯂꯩꯅꯤ ꯑꯌꯥꯝꯕꯅꯦ ꯖꯣꯏꯟ ꯐꯦꯃꯤꯂꯤ ꯂꯩꯅꯤ
ꯃꯤ ꯌꯥꯝꯕꯅ ꯅꯨꯡꯉꯥꯏꯅ
ꯎꯝ ꯁꯤ ꯉꯥꯛꯇꯅꯤ ꯇꯧꯅꯔꯤꯁꯦ
ꯎꯔꯤꯡ ꯌꯥꯝꯕꯅ ꯅꯨꯡꯉꯥꯏꯕꯅꯦ ꯑꯈꯣꯏꯁꯨ ꯌꯨꯝ ꯆꯠꯂꯗꯤ ꯑꯗꯨ ꯃꯥꯏ ꯇꯧꯋꯦꯗ ꯃꯤ ꯇꯔꯥꯒꯨꯝꯕ ꯍꯦꯜꯂꯒ ꯗꯨꯝ ꯂꯩꯌꯦꯗ ꯃꯥꯃꯛ ꯃꯔꯛꯇꯗꯤ
ꯀꯔꯤꯔꯣ
ꯃꯥꯏꯅꯤ ꯑꯩ ꯊꯣꯂꯛꯄꯗ ꯅꯪ ꯂꯩꯔꯝꯃꯣ ꯅꯪ ꯀꯔꯟꯗꯧꯕꯅꯤꯀꯣ
ꯉꯝꯅ ꯃꯩꯇꯩꯂꯣꯟ ꯉꯥꯡꯕꯒꯤ ꯑꯣꯏꯔꯝꯅꯤ꯫
ꯑꯍ ꯍ
ꯅꯪ ꯍꯧꯒꯠ ꯍꯧꯒꯠꯂꯒ ꯃꯩꯇꯩꯂꯣꯟ ꯉꯥꯡꯕꯒꯤ ꯑꯣꯏꯔꯝꯅꯤꯕ
ꯎꯝ ꯑꯈꯣꯏ ꯏꯃꯨꯡꯁꯤ ꯉꯥꯎꯔꯦ ꯀꯔꯤꯅꯣꯕ ꯃꯅ
ꯍꯟꯗꯛꯁꯦ ꯈꯔ ꯐꯣꯟ ꯕꯤꯖꯤ ꯑꯣꯏꯕꯅꯤꯅ ꯎꯝ ꯑꯁ ꯑꯈꯣꯏꯗ ꯂꯩꯃꯤꯟꯅꯕ ꯃꯤꯁꯤꯡꯖꯨ ꯑꯗꯨꯃꯥꯏꯅ ꯍꯥꯏꯌꯦ ꯂꯣꯛꯈꯣꯏꯗꯤꯄꯤꯗ ꯃꯤ ꯌꯥꯝ ꯂꯥꯔꯒ ꯀꯣꯜ ꯇꯧꯕꯗꯨ ꯃꯄꯥꯟ ꯅꯛ ꯑꯃꯨꯛ ꯃꯩꯇꯩꯂꯣꯟ ꯉꯥꯡꯒ ꯊꯣꯛꯑꯦ ꯃꯤ ꯑꯃꯅ ꯑꯃꯨꯛ ꯊꯣꯛꯑꯦ ꯑꯗꯨꯒꯤ ꯅꯣꯏꯁꯦ ꯀꯃꯥꯏꯟ ꯇꯧꯕ꯭ꯔꯣ ꯈꯣꯏꯗꯤ ꯒ꯭ꯌꯥꯟ ꯇꯥꯗꯕꯅꯦꯅ ꯍꯥꯏꯌꯦ ꯏꯃꯥꯟꯅꯕꯤ ꯈꯣꯏꯗꯣ
ꯃꯇꯥꯡ ꯃꯇꯝꯅꯅꯦ ꯍꯥꯏꯌꯣ
ꯑ
ꯀꯔꯤꯅꯣ ꯑꯩꯁꯨ
ꯍꯥ ꯑ
ꯃꯨꯛꯀ ꯊꯝꯃ ꯀꯥꯎꯋꯦ ꯐꯣꯟ ꯁꯥꯏꯂꯦꯟ ꯊꯝꯃ ꯀꯥꯎꯑꯣ ꯑꯗꯨꯒꯤ ꯐꯣꯟ ꯁꯥꯏꯂꯦꯟ ꯊꯝꯕ ꯀꯥꯎꯕ ꯀꯥꯎꯕ
ꯇꯕ꯭ꯔꯣ
ꯇꯥꯏꯌꯦ ꯇꯥꯏꯌꯦ
ꯍꯣꯔꯦꯟ ꯁꯤ ꯂꯣꯏꯔꯒ ꯅꯝ ꯀꯣꯟ ꯇꯧꯔꯛꯀꯦꯔꯣ꯫
ꯀꯔꯤꯕ
ꯀꯣꯜ ꯇꯧꯔꯛ ꯀꯦꯕ ꯍꯣꯔꯦꯟ ꯍꯣꯔꯦꯟ꯫ ꯀꯩꯅꯣꯝꯃ ꯍꯪꯅꯤꯡꯉꯥꯏ ꯂꯩ ꯀꯩꯅꯣꯝꯃ ꯍꯪꯅꯤꯡꯉꯥꯏ ꯂꯩꯌꯦ
ꯑꯗꯣꯕꯗ ꯀꯣꯜ ꯇꯧꯒꯦꯔꯅ ꯑꯩꯗꯤ꯫
ꯅꯠꯇꯦꯗ ꯍꯪꯒꯦ ꯇꯧꯕ꯫
ꯐꯖꯆꯅ ꯍꯥꯏꯕꯤꯒꯦ
ꯌꯨꯝ ꯂꯩꯔꯤꯀꯥꯟꯗ ꯈꯤꯇꯪ ꯑꯣꯏꯔꯖꯨ ꯀꯣ ꯐꯤꯗ ꯂꯩꯕꯗ
ꯑꯣ
ꯇꯧꯍꯧꯕꯅ ꯐꯩꯌꯦꯕ
ꯑꯣ ꯅꯣꯏ ꯌꯨꯝꯒꯤ ꯃꯤꯁꯤꯡꯗꯁꯨ ꯍꯥꯏꯌꯣꯅ
ꯀꯤꯌꯦ ꯍꯥꯏ ꯇꯧꯅꯤꯡꯗꯦ ꯍꯥꯏ
ꯆꯦꯖ ꯑꯈꯣꯏ ꯑꯈꯣꯏꯒꯤ ꯌꯨꯝꯗꯗꯤ ꯑꯟꯇꯤ ꯑꯃ ꯇꯧꯔꯦ ꯏꯅꯥꯎꯅꯨꯄꯤ ꯑꯃ ꯇꯧꯔꯦ
ꯑꯣ ꯐꯩꯅꯦ
ꯕꯣꯜ ꯌꯦꯡꯕ꯭ꯔꯣ ꯉꯁꯥꯏ
ꯌꯦꯡꯗꯦꯗ ꯍꯌꯦꯡꯒꯤꯗꯤ ꯌꯦꯡꯉꯤꯅꯤ ꯑ ꯉꯁꯤ
ꯂꯩꯕ꯭ꯔꯣ ꯉꯁꯤ ꯀꯅꯥ ꯂꯩꯕ꯭ꯔꯣ꯫
ꯈꯪꯗꯦ
ꯉꯁꯤ ꯇ꯭ꯋꯦꯟꯇꯤ ꯁꯤꯛꯁꯀꫭ ꯗꯦꯠ
ꯐ꯭ꯔꯥꯟꯁ ꯀꯥ‌ ꯅꫭꯔꯋꯦ‌ꯗ ꯑꯗꯨꯝ ꯀꯥꯟꯗ
ꯇꯋꯦꯟꯇꯤ ꯁꯕꯦꯟꯗ ꯑꯣꯏꯕꯅꯤ
ꯉꯁꯤꯒꯤ ꯖꯄꯥꯟꯒꯤ ꯂꯩꯕ ꯃꯥꯜꯂꯦ ꯂꯩꯕ ꯃꯥꯜ
ꯗ꯭ꯔꯣ ꯆꯠꯈ꯭ꯔꯦ
ꯖꯄꯥꯟꯒ
ꯎꯝ ‌ꯖꯄꯥꯟ ꯉꯁꯤ ꯗꯔꯣ ꯆꯠꯈꯔꯦ ꯗ ꯅꯣꯏꯗꯤ ꯅꯨꯄꯥꯇꯪ ꯌꯦꯡꯅꯤꯡꯉꯤ ꯕꯣꯏ ꯌꯦꯡꯕ ꯅꯠꯇꯦꯅꯦ
ꯕꯧꯁꯨ ꯌꯦꯡꯉꯦ ꯅꯨꯄꯥꯁꯨ ꯌꯦꯡꯉꯦ
ꯆꯨꯝꯗ꯭ꯔꫭ‌‌ ꯅꯨꯄꯥꯅ ꯑꯅꯝꯕ ꯌꯦꯡꯉꯛꯑꯅꯤ
ꯁꯦꯁ ꯃꯦꯁꯤꯁꯦ ꯐꯖꯕ꯭ꯔꯅꯦ
ꯀꯅꯥ ꯆꯠꯂꫭꯍꯦ ꯃꯦꯁꯤꯗꯩꯗꯤ ꯃꯦꯁꯤꯗꯩꯗꯤ ꯑꯩꯅ ꯐꯖꯩꯗ ꯃꯦꯁꯤꯗꯩꯗꯤ ꯑꯩꯅ‌‌ ꯐꯖꯩꯗ
ꯅꯣꯏ ꯅꯜꯗꯣꯗꯤ ꯃꯁꯛꯇꯤ ꯐꯖꯩ ꯑꯗꯨ ꯑꯣꯏꯔꯁꯨ ꯄꯥꯝꯗꯅꯈꯣꯏ
ꯑꯦ ꯅꯣꯏꯗꯤ ꯂꯣꯏꯅ ꯄꯥꯝꯃꯦ ꯊꯤꯔꯁꯨ ꯄꯥꯝꯃꯅꯤ ꯅꯨꯄꯥ ꯊꯣꯛ‌ꯑ‌ꯦꯕ ꯃꯦꯁꯤꯗꯤ ꯃꯦꯁꯤꯗꯤꯒꯦ ꯒꯦ ꯈꯤꯇꯪ ꯆꯠꯇꯅꯦ ꯃꯦꯁꯤꯗꯤ
ꯑꯥ ꯀꯥꯏꯔꯦ ꯈ‌ꯣꯏꯗꯗꯤ ꯄꯥꯝꯕꯅꯤꯅ
ꯕꯤꯔꯥꯅꯤ ꯑꯗꯨꯅꯨꯄꯥꯥꯗꯣ
ꯑ ꯅꯨꯡꯕꯨ ꯅꯨꯡꯁꯤꯔꯤꯁꯤ ꯅꯨꯡꯕꯨ ꯅꯨꯡꯁꯤꯔꯤ ꯅꯣꯛꯄꯁꯨ ꯐꯖꯩ ꯀꯥꯞꯄꯁꯨ
ꯍ‌ꯣ ꯑꯣꯏꯔꯝꯃꯅꯤ ꯑꯣꯏꯔꯝꯃꯅꯤ ꯔꯁꯤ ꯌꯥꯎꯅꯤꯦ ꯃꯤ ꯌꯥꯝ ꯎꯁꯤꯠꯀ ꯃꯥꯜꯂꯦ ꯄꯨꯔꯥ ꯁꯩꯂꯦꯟ ꯀꯤꯂꯔꯅꯦ ꯃꯥꯁꯦ ꯎꯝ ꯁꯥꯏꯂ‌ꯦꯟ ꯀꯤꯂꯔꯅꯤ ꯄꯨꯔ ꯃꯥꯁ‌ꯦ
ꯅꯣꯏ ꯔ‌ꯦꯅꯥꯜꯗ‌ꯣꯅ‌ꯦ
ꯇꯨꯃꯤꯟ ꯇꯨꯃꯤꯟ ꯂꯩꯔꯒꯣ ꯆꯊꯤꯕ ꯖꯥꯇ ꯑꯣꯏꯕꯣ ꯑꯩꯈꯣꯏꯅꯗꯤ ꯃꯄꯥꯟꯗ ꯇꯧꯕ ꯃꯅꯨꯡꯗꯗꯤ ꯐꯥꯕ ꯀꯣ ꯑꯁꯤꯅꯤ ꯃꯤꯑꯣꯏꯕ ꯍꯥꯏꯕꯁꯤ ꯈꯜꯂꯨ ꯈꯜꯂꯨ ꯃꯅ ꯈꯜꯂꯨ ꯑꯦ ꯊꯤ ꯂꯩ ꯌꯥꯝꯖꯅ ꯊꯤ ꯀꯤꯔꯦ ꯐꯖꯅ ꯊꯤꯔꯦ ꯏꯐꯥꯎ ꯍ ꯐꯥꯎꯕ ꯀꯔꯤ ꯏꯐꯥꯎ ꯍꯦꯛ ꯐꯥꯎꯔꯒ ꯀꯔꯤ ꯃꯥꯅ ꯇꯧꯕꯤꯕꯁꯨ ꯂꯩꯇꯦ ꯂꯣꯏꯊꯣꯛꯇꯕꯅꯤꯅ ꯈꯜꯂꯤ ꯇꯒꯀꯣ
ꯅꯣꯏꯅ ꯄꯥꯝꯅꯕꯒꯤꯅꯦ ꯏꯕꯨꯡꯉꯣ
ꯑꯦ ꯄꯥꯝꯃꯦ ꯄꯥꯝꯃꯗꯤ ꯌꯥꯗꯦꯕ ꯀꯨꯏ ꯀꯨꯏꯅ ꯈꯟꯕ ꯀꯥꯟꯗꯀꯣ ꯁꯥꯎꯅꯤꯡꯉꯦꯕ
ꯑ ꯁꯥꯎꯅꯤ ꯑ ꯁꯋꯣ ꯁꯋꯣ ꯁꯋꯣ
ꯑꯗꯨ ꯃꯤꯗꯨꯕꯨ ꯀꯅꯥꯅ ꯅꯨꯡꯁꯤꯕꯤꯗꯣꯏꯅꯣꯗ
ꯅꯣꯏ ꯅꯨꯡꯁꯤꯗ꯭ꯔꯁꯨ ꯍ꯭ꯋꯥꯣꯏ ꯅꯨꯡꯁꯤꯗ
ꯑ ꯔꯨꯁꯤ ꯍꯧꯔ ꯍꯣꯏ ꯑꯩꯈꯣꯏꯗꯤ ꯄꯥꯔꯦ
ꯍꯣꯏ ꯅꯨꯡꯁꯤꯗ꯭ꯔꯁꯨ ꯍꯣꯏ ꯅꯨꯡꯁꯤꯔꯦ
ꯇꯥꯕꯨꯔꯣ
ꯎꯝ
ꯑꯦ